ꯍꯜꯂꯣ
ꯀꯩꯗꯧꯔꯤꯅꯣ
ꯁꯨꯇꯤꯔꯣ
ꯍꯣꯏ
ꯍꯧꯖꯤꯛ ꯈꯛꯇꯥ ꯆꯥꯛ ꯆꯥꯊꯣꯛꯑꯦ
ꯉꯁꯤꯗꯤ ꯉꯜꯂꯤꯍꯦ ꯉꯜꯂꯦ
ꯉꯟꯕꯥ ꯃꯥꯟꯕꯩ ꯋꯥꯅꯤ ꯄꯨꯡꯗꯤ ꯑꯥ ꯌꯎꯔꯈ꯭ꯔꯦ
ꯑꯁ ꯉꯁꯤꯁꯦ ꯑꯩꯈꯣꯏ ꯆꯩꯔꯥꯎ ꯆꯤꯡ ꯀꯥꯅꯤ ꯍꯥꯏꯗꯅ ꯍꯧꯖꯤꯛ ꯈꯛꯇ ꯍꯜꯂꯛꯇꯅ ꯍꯥꯏꯔꯦ ꯍꯧ ꯍꯧꯒ ꯍꯂꯥꯛꯑꯦ ꯍꯂ ꯏꯔꯨ ꯊꯣꯛꯑꯦ ꯑꯗꯨꯔꯨ ꯊꯣꯛꯒꯗꯤ ꯇꯨꯝꯃꯦ ꯂꯣꯏꯔꯦ
ꯁꯤꯔꯥꯎ ꯆ ꯀꯥꯕ꯭ꯔꯣ
ꯑꯣ
ꯄꯣꯣꯛ ꯌꯥꯝ ꯀꯥꯞ ꯑꯣꯏꯔꯦꯁꯤꯗꯤ
ꯍꯥꯥ
ꯇ ꯀ ꯑꯃꯛ ꯀꯥꯔꯒꯦꯕ
ꯀꯩ ꯍꯣꯡꯒꯦꯦꯟꯇꯥꯔꯦ
ꯐꯣꯇꯣ ꯀꯌꯥꯝ ꯀꯥꯞꯈ꯭ꯔꯒꯦ ꯍꯥꯏꯕ
ꯀ ꯇꯣꯒꯗꯤꯌꯦ
ꯀꯩ ꯀꯥꯞꯆꯅꯣ
ꯀꯞꯅꯤꯡꯗꯦ
ꯑꯁꯨꯛ ꯐꯖꯕ ꯃꯐꯝꯗ ꯌꯧꯔꯛꯑꯒ ꯐꯣꯇꯣ ꯑꯃꯐꯥꯎ ꯀꯥꯞꯇꯕ
ꯑ ꯈꯋꯥꯡ ꯅꯅꯥꯕꯅꯦ ꯐꯩꯒꯥꯟ ꯅꯅꯥꯕꯅꯦ ꯈꯅꯅ ꯃ ꯁꯤꯔꯜ
ꯑꯩ ꯂꯩꯔꯝꯃꯅꯤ ꯐꯖꯅ ꯃꯁꯥꯥꯁ ꯇꯧꯕꯤꯒꯅꯤ ꯑꯗꯨꯕꯨ ꯎꯄꯥꯏ ꯂꯩꯇꯦꯀꯣ
ꯌꯥꯝ ꯅꯨꯡꯉꯥꯏ ꯑꯩꯈꯣꯏ ꯆꯠꯇꯄꯣ ꯄꯨꯡ ꯃꯔꯤꯗꯣꯋꯥ ꯆꯠꯄ ꯍꯧꯕꯅꯦꯕꯀꯣ
ꯍꯣꯏ
ꯑꯗꯣ ꯍꯜꯂꯛꯄꯗꯣ ꯑꯩꯈꯣꯏ ꯌꯨꯝ ꯌꯧꯕꯗꯣ ꯄꯨꯡ ꯎꯝ ꯅꯤꯄꯥꯥꯟ ꯃꯈꯑ ꯃꯄꯟ ꯇꯗ ꯇꯥꯗ꯭ꯔꯤꯉꯩꯗ ꯌꯨꯝ ꯌꯧ
ꯑꯩꯁꯨ ꯄꯨꯡ ꯅꯤꯄꯜ ꯃꯈꯥꯏꯗꯋꯥꯗ ꯌꯨꯝ ꯌꯧꯋꯦꯅ
ꯎ ꯀꯥꯏꯖ ꯀꯦ
ꯑꯁꯨ ꯖꯔ ꯊꯣꯛꯔꯦ ꯑꯗꯨ
ꯀꯩ ꯀꯩ ꯂꯩꯕꯒꯦ
ꯑꯁꯦꯆꯨ ꯇꯩꯗꯦꯗ ꯎ ꯑꯃ ꯑꯅꯤ ꯍꯥꯏꯛꯇ ꯌꯦꯅꯒ ꯍꯅ
ꯁ ꯌꯥꯝ ꯄꯥꯏꯒ
ꯀꯥꯏꯖꯦꯅ
ꯄꯥꯏꯗ
ꯃꯤꯅꯦ ꯂꯩ ꯂꯩꯒꯕꯅꯦꯍꯦ
ꯀꯅꯥꯅ ꯂꯩꯕꯤꯕꯅꯣ
ꯀꯣꯏꯝꯕꯅ
ꯉꯁꯤꯁꯦ ꯅꯣꯏ ꯌꯥꯝꯅ ꯏꯌꯥꯝꯕꯗꯣ ꯂꯩꯔꯕꯣ ꯉꯁꯤꯁꯦ ꯅꯣꯏꯅ ꯑꯌꯥꯝꯕꯗꯣ ꯂꯩꯔꯕꯣ
ꯑꯗ ꯏꯗꯤ
ꯎꯝ ꯑꯁꯤꯁꯦ ꯀꯩ ꯃꯊꯦ ꯆꯥꯔꯒꯦ
ꯉꯁꯤꯁꯦ ꯀꯔꯤ ꯍꯥꯏꯕ꯭ꯔꯥ ꯈꯣꯡꯗ꯭ꯔꯨꯝ ꯍꯥꯏꯕ꯭ꯔꯥ
ꯑꯥ
ꯏ ꯋꯥꯏ ꯁꯤꯡꯁꯨ ꯑꯣꯏꯅ ꯇꯧꯔꯦ
ꯎꯝ ꯇꯥꯎꯅꯤ ꯍꯥꯏꯗꯗꯤꯦ
ꯁꯥꯏ ꯌꯥꯝ ꯁꯥꯏꯅꯦ ꯑ ꯉ ꯁꯤ ꯁ
ꯎꯝ ꯀꯣꯏꯗꯅꯗꯤ ꯆꯥꯛ ꯆꯥꯗ꯭ꯔꯦ ꯑꯣ ꯌꯥꯝ ꯋꯥꯃꯟꯕꯒꯤ ꯆꯥꯛꯁꯦ ꯊꯣꯡꯅꯤꯡꯗꯦꯕꯀꯣ
ꯍ
ꯑ
ꯑꯩꯁꯨ ꯉꯁꯥꯏ ꯑꯩꯗꯣ ꯉꯁꯥꯏ ꯌꯥꯝ ꯋꯥ ꯂꯥꯛ ꯈꯝꯅꯦꯁꯨ ꯉꯁꯤꯁꯦ ꯕꯣꯔ ꯌꯦꯅꯤꯅ ꯑꯌꯨꯛ ꯑꯃꯨꯛꯀ ꯊꯦꯡꯅ ꯍꯧꯍꯜꯂꯦ ꯑꯗꯣ ꯨꯝꯁꯤꯠꯇꯣ ꯐꯥꯗꯕꯅꯤꯅꯀꯣ ꯁꯥꯗꯠꯇꯣ ꯋꯥꯕ
ꯉꯁꯥꯏ ꯅꯅꯨꯡꯗꯤꯅꯦ ꯅꯪ ꯏ ꯅꯪ ꯏ ꯌꯥꯝ ꯇꯣꯡꯃꯝꯅꯤꯗ
ꯅꯠꯇꯦ ꯏꯃꯥꯟꯅꯕꯤ ꯑꯃꯕꯨ ꯑꯩ ꯄꯨꯡ ꯑꯅꯤꯃꯨꯛ ꯋꯥꯔꯤ ꯁꯥꯟꯅꯩ ꯉꯁꯥꯏ
ꯎ
ꯎꯝ
ꯑ
ꯄꯨꯡ ꯑꯅꯤꯃꯨ ꯋꯥꯔꯤ ꯁꯥꯟꯅꯔꯒ ꯑꯗꯨꯝ ꯊꯝꯈ꯭ꯔꯦ ꯑꯩꯨꯝꯗꯤ ꯇꯨꯝꯅꯤꯡꯈ꯭ꯔꯕ ꯑꯗꯨꯕꯨ ꯄꯨꯡꯗ ꯑꯗꯨꯝ ꯆꯠꯂꯒ ꯂꯩꯕꯅꯤꯅ ꯑꯩꯁꯦ ꯈꯪꯍꯧꯗꯦꯕ ꯄꯨꯡ ꯑꯅꯤ ꯐꯥꯎ ꯋꯥꯔꯤꯔꯤ ꯁꯥꯟꯅꯔꯝ ꯂꯩꯔꯝꯕ ꯋꯥꯅꯤꯅ
ꯌꯥꯝ ꯐꯥꯏꯅꯦ ꯑꯦ ꯋꯥꯔꯤ ꯋꯥꯔꯤ ꯁꯅꯔ ꯑꯗꯨꯕ ꯋꯥꯔꯤ ꯄꯨ ꯁꯥꯅꯤꯡꯉꯥꯏ ꯂꯩꯕ ꯄꯨꯡ ꯑꯅꯤ ꯁꯥꯅ ꯑ ꯁꯥꯥꯕ ꯍꯥꯏꯁꯦ
ꯀꯪ ꯂꯦꯗꯥꯏ ꯄꯪ ꯆꯥ ꯆꯅꯥꯕꯅꯤ ꯁꯨꯃꯥꯏ ꯇꯧꯔꯛꯅꯤ
ꯎꯝ ꯄꯪꯈꯥ ꯑꯦꯃ ꯆꯔꯗꯤ ꯋꯥꯔꯤ ꯋꯥꯔꯤ ꯂꯩꯔ ꯔꯣꯏ
ꯥꯏꯅ ꯑꯗꯨꯝ ꯂꯥꯛꯑꯦꯗ ꯑꯩꯁꯨ ꯈꯪꯉꯦꯗ ꯀꯔꯤ ꯀꯔꯤ ꯁꯥꯟꯅꯔꯤꯅꯣꯗ ꯑꯩꯁꯨ ꯈꯪꯗꯦ
ꯎꯝ ꯑꯗꯨ ꯇꯥꯏ
ꯁꯤꯦꯡꯒ ꯃꯅꯤ ꯅꯪꯁꯨ ꯁꯨꯃꯥꯏꯅ ꯇꯧꯗ꯭ꯔꯣ
ꯍꯥꯎꯗꯦꯅ
ꯀꯩꯗꯤ ꯑꯩꯒ ꯇꯧꯁꯤꯔꯣ
ꯋꯥꯔꯤꯔꯤ ꯆꯥꯟꯅ ꯍꯦ ꯀꯨ ꯏꯅ ꯇ ꯋꯥꯔꯤꯔꯤ ꯆꯥꯟꯅ ꯂꯩꯇ꯭ꯔꯦ ꯋꯥꯔꯤ ꯁꯥꯗ ꯀꯨꯏꯅ ꯁꯥꯔꯛꯏꯗꯤꯀꯣ ꯋꯥꯔꯤ ꯆꯅꯤꯡ ꯉꯥꯏ ꯂꯦ ꯅꯣꯏꯗ꯭ꯔꯦ ꯋꯥ
ꯑꯗꯣ ꯀꯨꯏꯅ ꯁꯥꯟꯅꯅꯤꯡꯉꯛꯑꯅꯤ ꯑꯩꯒ ꯋꯥꯔꯤ ꯁꯥꯟꯅꯁꯦ ꯍꯧꯖꯤꯛꯀꯣ
ꯌꯦꯍꯣ ꯍꯧꯖꯤꯛ ꯄꯨꯡ ꯀꯌꯥ ꯇꯥꯔꯒꯦ
ꯍꯧꯖꯤꯛ ꯄꯨꯡ ꯀꯌꯥ ꯇꯥꯔꯔꯤꯒꯦ ꯑꯩꯁꯨ ꯈꯪꯗꯦ ꯌꯦꯡꯉꯣ
ꯇꯔꯥ ꯃꯅꯦ ꯀꯨꯟ ꯀꯨꯟꯅꯤꯊꯣꯏ ꯑꯦ ꯀꯨꯟꯅꯤꯊꯣꯏ ꯅꯠꯇꯦꯍꯦ ꯀꯩꯅꯣ ꯇꯔꯥꯅꯤꯊꯣꯏ ꯍꯥꯏꯕꯅꯦ
ꯇꯔꯥꯒ ꯃꯤꯅꯤ ꯀꯌꯥ
ꯇꯔꯥꯅꯤ ꯊꯣꯛꯣꯏ
ꯑ ꯑꯣ ꯇꯔ ꯅꯤꯡꯅꯤꯠꯇ ꯍꯣꯣꯏꯇꯥꯥꯔꯦ
ꯎ
ꯑꯥꯏꯁ ꯋꯥꯗꯤ ꯋꯥꯏꯀꯣ ꯑꯩꯁꯦ ꯉꯁꯤ
ꯑꯩꯖꯨ ꯋꯥꯏꯑ ꯌꯦꯉꯣꯏ ꯌꯦꯅꯤꯡꯅꯦ ꯍꯧꯖꯤꯛꯅꯦ ꯇꯨꯝꯅꯤꯡꯕ ꯍꯧꯔꯦ ꯍꯧꯔꯦꯅ ꯀꯃꯥꯏꯅ ꯌꯦꯡꯕ ꯉꯝꯗꯣꯏꯅꯣ
ꯌꯥꯏ ꯌꯥꯏ ꯌꯥꯏ
ꯥ ꯅꯪꯗꯤ ꯌꯦꯡꯗꯣꯏꯔ ꯃꯨꯛ
ꯐ꯭ꯔꯥꯟꯁ ꯊꯣꯛꯏꯅꯦ ꯐ꯭ꯔꯥꯟꯁ ꯊꯣꯛꯏꯅꯦ ꯄꯨꯡ ꯄꯨꯡ ꯑꯅꯤ ꯃꯈꯥꯏꯗ
ꯑꯁꯤ ꯑꯁꯤ ꯑ ꯌꯦꯡꯕ ꯉꯝꯗꯅ ꯂꯥꯛꯕꯅꯤ
ꯆꯥꯟ ꯁꯣꯏꯑꯦ ꯑꯗꯨꯒꯤ ꯈꯪꯗ ꯌꯦꯡꯗꯤ ꯌꯦꯡꯅꯤꯡꯕ
ꯌꯦꯡꯉꯣ ꯅ ꯅꯪꯒꯤꯗ ꯊꯕꯛ ꯂꯩꯇꯦꯗꯅ
ꯅꯪꯗꯤ ꯂꯩꯕ꯭ꯔꯣ ꯍꯌꯦꯡ
ꯍ ꯁ ꯆꯦꯔ ꯍꯥꯏꯗꯤ ꯉꯟꯗꯔꯕꯣꯏꯗ꯭ꯔ ꯈꯪꯒꯦ
ꯊꯕꯛ ꯆꯠꯀꯦ ꯇꯧꯕ
ꯂꯩꯁꯪ ꯂꯩꯁꯪ
ꯂꯩꯁꯪ ꯑꯣ ꯐꯩ ꯀꯩꯅꯣ ꯆꯠꯊꯣꯛꯑꯣ ꯀꯩꯅꯣ ꯅ ꯐꯗ
ꯑꯗꯨꯝꯅꯨꯡꯇꯤ ꯍꯞꯇꯥ ꯈꯨꯗꯤꯡ ꯅꯪ ꯃꯥꯏꯖꯤꯡ ꯈꯨꯗꯤꯡ ꯆꯥꯏꯅ
ꯌꯥꯏꯀꯣ ꯃꯤꯗꯤ ꯒꯌ꯭ꯥꯟ ꯌꯥꯝ ꯇꯥꯏꯀꯣ
ꯇꯥꯗꯦ ꯑꯗꯣ ꯍꯌꯦꯡꯗꯤ ꯉꯝꯗꯣꯏꯔꯥ ꯉꯝꯃꯣꯏꯔꯥ ꯈꯪꯗꯦ ꯏꯁꯥꯁꯦ ꯂꯣꯏ ꯅꯥꯔꯕꯅꯦ
ꯉꯝꯒꯅꯤ ꯉꯝꯒꯅꯤ ꯍꯧꯒꯠꯂꯛꯄꯗ ꯑꯗꯨꯝ ꯉꯝ
ꯆꯦꯟꯗꯕ ꯀꯨꯏꯃꯟꯕꯒꯤ ꯆꯦꯟꯗ ꯆꯦꯟꯉꯗ ꯆꯠꯁꯨ ꯉꯝꯗꯔꯦ
ꯅꯪ ꯆꯦꯟꯕꯗꯤ ꯉꯝꯕ꯭ꯔꯣ
ꯃꯤꯅꯠ ꯇꯔꯥ ꯉꯥ ꯁꯦꯀꯦꯟ ꯀꯨꯟꯒꯨꯝꯕ ꯆꯦꯟ ꯅꯝꯒꯅꯤ
ꯁꯦꯀꯦꯟ ꯀꯨꯟ ꯃꯉꯥ
ꯀꯨꯟꯒꯨꯝꯕ
ꯌꯥꯝ ꯂꯨ ꯋꯥꯗ ꯑꯗꯨꯝ ꯆꯦꯟꯕ ꯀꯧꯗꯦ ꯀꯔꯤꯅꯣ
ꯅꯝꯃꯅꯤ ꯆꯦ ꯍꯗꯦꯕ ꯍꯣ ꯆꯩꯔꯥꯎꯁꯤꯡꯤꯡꯁꯨ ꯌꯥꯝ ꯉꯝꯅꯩꯗꯅ
ꯑꯑꯗꯨ ꯆꯦꯟꯕ ꯀꯧꯗꯦꯒꯣ
ꯑꯗꯨꯗꯤ ꯇꯨꯝꯃ ꯀꯧꯕꯅꯤ
ꯑꯁ ꯉꯃꯦ ꯑꯩꯁꯦ ꯄꯨꯛꯁꯦ ꯆꯥꯕꯅꯤꯅ ꯅꯣꯏꯕꯅꯤꯅ ꯑꯩꯖꯕ ꯈꯝꯗꯦ
ꯑꯉꯥꯡꯁꯨ ꯑꯣꯏꯔꯒ ꯀꯔꯤ ꯆꯦꯟꯕ ꯉꯝꯃꯤꯕ
ꯉꯝꯕꯅꯤꯅ ꯂꯝꯕꯤꯗ ꯌꯥꯝ ꯉꯝꯃꯦꯕ ꯌꯥꯝ ꯉꯝꯃꯤꯗꯅ
ꯎꯝ
ꯑꯗꯨꯅ ꯆꯦꯟꯕ ꯉꯝꯗꯦ
ꯅꯣꯏꯖꯔꯁꯨꯣ ꯅꯧꯗꯤ ꯅꯧꯗꯤ ꯀꯩꯅꯣ
ꯏꯁꯁ ꯉꯝꯗ ꯉꯝꯗꯦ ꯗꯤꯦꯍꯦ ꯂꯩꯇ꯭ꯔꯦ ꯏꯅꯔꯖꯤ ꯂꯩꯇ꯭ꯔꯦ
ꯑꯥ
ꯏꯅꯔꯖꯤ ꯂꯩꯇ꯭ꯔꯦ ꯆꯦꯅꯕ
ꯄꯪꯡꯒꯥꯟ ꯂꯩꯇꯔꯦꯕ
ꯍꯣꯏ ꯄꯪꯉ ꯂꯩꯇ꯭ꯔꯦ ꯆꯠꯄ ꯆꯠꯂꯣ ꯍꯥꯏꯔꯦ ꯑꯗꯨꯝ ꯆꯠꯄꯗꯤ ꯉꯝꯅꯤ ꯑꯗꯨꯕꯨ ꯆꯦꯟꯕꯗꯤ ꯁꯨꯡ ꯉꯝ ꯉꯝꯗꯦ ꯆꯠꯄ ꯍꯥꯏꯗꯨꯕꯨ ꯉꯝꯕꯗ ꯅꯠꯇꯕꯗꯨꯀꯣ ꯄ꯭ꯂꯦꯟꯗ ꯑꯗꯨꯝ ꯆꯠꯂꯣ ꯍꯥꯏꯗꯤ ꯆꯠꯗꯤ ꯌꯥ
ꯃꯤ ꯀꯌꯥ ꯃꯨꯛ ꯁꯥꯛ ꯀ
ꯑꯩꯈꯣꯏ ꯃꯤ ꯃꯉꯥ ꯇꯔꯨꯛ ꯇꯔꯦꯠ ꯇꯔꯦꯠ
ꯇꯥꯔꯦꯠ
ꯍꯣꯢ
ꯅꯨꯄꯤ ꯅꯨꯄꯥ ꯂꯣꯏꯅ
ꯎꯝ ꯅꯣꯏꯇꯥꯔꯦ
ꯅꯨꯄꯥ ꯀꯌꯥ ꯅꯨꯄꯤ ꯀꯌꯥ ꯆꯠꯂꯦ
ꯅꯨꯄꯤ ꯑꯍꯨꯝ ꯅꯨꯄꯥ ꯃꯔꯤ
ꯎꯝ ꯑꯩꯕꯨꯁꯨ ꯌꯥꯎꯍꯟꯕ ꯌꯥꯕꯅꯦꯀꯣ ꯉꯁꯥꯏꯗ
ꯅꯪꯅ ꯅꯪꯅ ꯂꯥꯛꯇꯕꯩꯅꯤ ꯀꯩꯅꯣ ꯑꯗꯨꯗꯤ
ꯅꯪꯅ ꯀꯧꯕꯤꯔꯗꯤ ꯑꯩ ꯁꯨꯝ ꯍꯔꯥꯎ ꯍꯔꯥꯎꯅ ꯂꯥꯛꯀꯗꯕꯅꯤ
ꯅꯪ ꯂꯥꯛꯂꯗꯤ ꯆꯠꯄ ꯌꯥꯕ ꯅꯪꯅ ꯂꯥꯛꯄꯑꯣ ꯑꯩ ꯉꯔꯥꯡꯗꯒꯤ ꯍꯥꯏꯅ ꯉꯁꯤ ꯀꯩꯅꯣ ꯆꯠꯀꯅꯤ ꯍꯥꯏꯕꯗꯣ
ꯑꯗꯤ ꯍꯥꯏ ꯑꯗꯨꯜꯕꯣ ꯅꯪ ꯅꯪꯒꯤ ꯆꯠꯅꯤꯡꯗ꯭ꯔꯣꯒ ꯍꯥꯏꯗꯣꯛꯄꯤꯦꯀꯣ ꯑꯄꯥꯣ
ꯅꯪ ꯅꯪ ꯆꯥꯟꯅꯕꯗꯣ ꯅꯪꯒ ꯑꯩꯒꯗꯤ ꯌꯥꯝ ꯂꯥꯞꯅꯩꯅꯤꯅ
ꯝꯦ
ꯄꯦ
ꯅꯠꯁꯤꯜꯂꯒ ꯂꯥꯛꯄꯗꯨꯕꯨ ꯀꯔꯤ ꯂꯥꯞꯅꯕ
ꯌꯥꯝ ꯂꯥꯞꯄꯦ ꯀꯩꯅ ꯑ
ꯁꯤ ꯅꯪꯒꯤ ꯎꯔꯩꯅꯨ ꯍꯥꯏꯕꯗꯣ
ꯎꯝ
ꯎꯝ
ꯅ ꯁꯤꯅꯅꯦ ꯅꯨꯡꯁꯤ ꯅꯨ ꯅꯨꯡꯁꯤ ꯆꯥꯛ ꯆꯥꯗ ꯍꯥꯏꯇꯥꯥꯗ꯭ꯔꯣ
ꯀꯩꯒꯤ ꯆꯥꯗ꯭ꯔꯤ ꯅꯃ
ꯑꯣ ꯋꯥꯃꯟꯕꯒꯤ ꯂꯥꯝꯁꯨ ꯂꯥꯝꯗꯦꯕꯀꯣ ꯑꯗ ꯋꯥꯁꯨ ꯋꯥꯃꯗꯩ ꯆꯥꯛꯁꯨ ꯊꯣꯡꯅꯤꯡꯗ꯭ꯔꯦꯕꯀꯣ ꯑꯗꯨ ꯃꯦ ꯃꯦ ꯂꯩꯔꯒ ꯏꯅꯥꯎ ꯅꯨꯄꯥꯗ ꯊꯣꯡꯉꯥꯟꯅ ꯇꯥꯍꯟꯈ꯭ꯔꯦ ꯏ ꯆꯥ ꯁꯃꯗ꯭ꯔꯦ
ꯐ ꯔꯛꯇ ꯇ ꯔꯛꯛꯇ ꯃꯣ ꯀꯜꯂꯥ ꯑꯃꯅꯀꯅꯤꯣ
ꯂꯣꯏꯅ ꯑꯃ ꯍ ꯇꯣ ꯃ ꯆꯥꯛ ꯑꯃ ꯈꯪꯗꯕꯅꯣ
ꯅꯪꯁꯦ ꯀꯃꯥꯏꯅ ꯇꯧꯒꯦ ꯆꯥꯛ ꯌꯥꯝ ꯌꯥꯝ ꯆꯥꯕ꯭ꯔꯣ ꯅꯠꯇ꯭ꯔꯒ ꯈꯤꯇꯪ ꯈꯤꯇꯪ ꯆꯥꯕ꯭ꯔꯣ ꯅꯠꯇ꯭ꯔ ꯃꯥꯏ ꯇꯧꯒꯦ
ꯅꯣꯔꯃꯦꯝ
ꯅꯃ꯭ꯔꯣ
ꯑ ꯌꯥꯝꯅꯨ ꯥꯗꯦ ꯈꯤꯇꯪ ꯈꯨꯁꯥꯗꯦ ꯃꯌꯥꯏꯗꯅꯦ ꯑꯩꯅ ꯆꯥꯔꯤꯁꯦ
ꯃꯌꯥꯏꯒꯤ ꯃꯤꯗꯤ ꯌꯥꯝ ꯐꯩꯀꯣ ꯃꯌꯥꯏꯒꯤ ꯄꯨꯟꯁꯤꯗꯤ ꯍꯤꯡꯉꯤꯀꯣ ꯎꯝ
ꯍꯦꯟꯖꯥꯡꯒꯨꯝꯕ ꯍꯥꯎꯔꯗꯤ ꯑꯩꯅ ꯄꯥꯝꯕ ꯍꯦꯟꯖꯥꯡꯒꯨꯝꯕ ꯊꯣꯡꯡꯂꯕꯗꯤ ꯈꯔ ꯌꯥꯝꯅ ꯆꯥꯏꯌꯦ
ꯪ ꯈ꯭ꯋꯥꯏꯗꯒꯤꯄꯥ ꯑꯃ ꯌꯦꯟꯁꯥꯡ ꯍꯥꯏꯌꯣꯅꯦ
ꯀꯩꯗ ꯅ ꯦꯁ꯭ꯔ ꯅꯪ ꯦꯖ꯭ꯔꯥ ꯕꯦꯁꯗ꯭ꯔꯥ ꯅꯪ ꯦꯁꯗ꯭ꯔꯣ
ꯅꯪꯅ ꯈ꯭ꯋꯥꯏꯗꯒꯤ ꯄꯥꯝꯃꯤ ꯍꯟꯖꯥꯡ ꯃꯃꯤꯡ ꯍꯥꯏꯌꯣꯕ
ꯑꯗꯨ ꯕꯦꯛꯇꯒꯤꯔ ꯅꯟꯗꯦ
ꯑꯃꯥ ꯍꯦꯛꯇ ꯌꯥꯏꯌꯦ ꯑꯃꯥ ꯍꯦꯛꯇ ꯌꯥꯏꯌꯦ
ꯑꯅꯤ ꯍꯥꯏꯔꯔꯣꯏꯗ꯭ꯔꯣ
ꯍꯣꯏ ꯑꯅꯤ ꯍꯥꯏꯔꯣ ꯈꯥꯏꯗꯣꯛꯂꯒ ꯍꯥꯏꯈ꯭ꯔꯣ ꯍ
ꯅꯪꯉꯣꯟꯗ ꯅꯠꯇ꯭ꯔꯣ ꯑꯩꯅ ꯍꯥꯏꯗꯣ ꯍꯥꯏꯕꯗꯣ
ꯀꯔꯤꯅꯣ ꯅꯪ ꯅꯪ ꯅꯨꯄꯥ ꯌꯥꯝ ꯋꯥꯔꯤ ꯁꯥꯟꯅꯕ ꯃꯥꯜꯂꯤꯗ
ꯑꯦ ꯀꯅꯥꯅꯣꯗ ꯃꯥꯗꯣ ꯑꯩꯉꯣꯟꯗ ꯍꯪꯉꯔꯛꯑꯦꯕꯀꯣ
ꯅꯪ ꯌꯦꯗ ꯍꯥꯏꯕ꯭ꯔꯥ ꯅꯪꯅꯣ
ꯍꯣꯏ ꯑꯣꯏꯔꯝꯒꯅꯤ ꯅꯪꯉꯣꯟꯗ ꯑꯣꯏꯔꯝꯒꯅꯤꯗ
ꯍ
ꯍ ꯑꯩ ꯀꯅ ꯑꯣ ꯑꯪꯀ ꯅꯪꯉꯣꯟꯗ ꯑꯩ ꯍꯥꯏꯗꯤ ꯍꯥꯏꯈ꯭ꯔꯕꯅꯦꯕ
ꯌꯦꯟꯅꯤ ꯍꯥꯏꯕꯒꯨꯝꯇ ꯑꯩꯁꯨ ꯅꯪꯅ ꯃꯤꯔ ꯑꯇꯣꯞꯄ꯭ꯔꯗꯤ ꯀꯥꯎꯈ꯭ꯔꯦ
ꯑ ꯅꯪ ꯎꯝ ꯐꯣꯟ ꯇꯧꯔꯑꯕꯅꯤꯅꯤ ꯑꯗꯨꯗꯤ
ꯌꯦꯅ ꯍꯥꯏꯕꯗꯤ ꯍꯣꯏ ꯇꯥꯍꯧꯋꯦ ꯑꯗꯣ ꯅꯪꯅꯤꯀꯣ
ꯑꯅ ꯑꯩꯅ ꯑꯩꯁꯨ ꯀꯅꯥꯒꯣꯟꯗꯗꯤ ꯍꯥꯏꯈ꯭ꯔꯦꯒꯀꯣ ꯑꯗꯨ ꯀꯅꯥꯅꯣ ꯍꯥꯏꯕ ꯈꯪꯗ꯭ꯔꯦ
ꯍ ꯌꯥꯏꯅꯦ ꯃꯥꯟꯅꯕ ꯉꯥꯛꯇꯅꯤ ꯏꯕꯥꯟꯅꯤꯁꯦ
ꯎꯝ
ꯑꯗꯣ ꯌꯦꯟꯖꯥꯡ ꯅꯥꯄꯤꯒꯗꯤ
ꯁꯧꯔꯤ
ꯁꯧꯒ꯭ꯔꯤ ꯄꯥꯝꯕ꯭ꯔꯣ
ꯎꯝ
ꯁꯧꯒ꯭ꯔꯤꯗꯤ ꯍꯥꯎꯕꯅꯤꯅꯦ
ꯁꯧꯒ꯭ꯔꯤꯗꯤ ꯄꯥꯝꯃꯦ ꯌꯦꯗꯦꯝ ꯃꯗꯤ ꯄꯥꯝꯗꯦ ꯆꯥꯅꯤꯡꯗꯦ
ꯌꯦꯟꯗꯦꯝꯕꯣ ꯀꯔꯤ ꯀꯥꯟꯅꯕ